ꯇꯥꯕ꯭ꯔꯣ
ꯇꯥꯏ ꯀꯩꯗꯧꯔ ꯂꯣꯏꯕꯔꯣ
ꯑꯩꯌꯥ ꯍꯧꯖꯤꯛꯇꯣ ꯅꯪ ꯇꯧ
ꯑꯣ
ꯥ ꯃꯅꯨꯡꯗ ꯆꯥꯡ ꯑꯄꯧ ꯍꯣꯏ ꯃꯊꯛꯀꯤ ꯑꯄꯧ ꯈꯣꯏꯗꯣ ꯅꯨꯡꯗꯥꯡꯒꯤ ꯑꯄꯧ ꯈꯣꯏꯗꯣ
ꯈꯟꯊ ꯍꯣꯏ ꯍꯣꯏ ꯍꯣꯏ ꯍꯣꯏ ꯇꯥꯏ
ꯑꯇ ꯂꯥꯛꯑꯣ ꯆꯥꯛꯁꯪ ꯂꯣꯝꯗ ꯆꯪꯁꯤꯔꯥ ꯍꯥꯏꯔ ꯂꯩ
ꯑ
ꯑꯗꯨ ꯀꯔꯤ ꯇꯧꯗꯦ ꯕꯥ ꯀꯔꯤ ꯀꯔꯤ ꯇꯧꯅꯤꯡꯉꯥꯏ ꯂꯥꯛꯄ
ꯈꯪꯗꯦ ꯁꯨꯝ ꯀꯣꯏꯔꯛꯄ ꯃꯥꯂꯦ ꯑꯁ
ꯑꯣ ꯏꯃꯥꯗꯤꯌꯦ
ꯏꯃꯥꯗꯨ ꯀꯗꯥꯥꯏ ꯆꯠꯈꯤꯕꯅꯣ ꯂꯥꯛꯇꯦ ꯍꯥꯏꯕꯅꯦ
ꯎꯝ
ꯃꯩ ꯂꯥꯛꯂꯝꯕꯗꯣ ꯑꯩꯗꯤ ꯃꯁꯤꯡ ꯌꯥꯝ ꯀꯥꯕꯅꯦ ꯍꯧꯖꯤꯛ ꯎꯝ
ꯎꯝ ꯑꯗꯨ ꯑꯥ ꯑꯃꯨꯛꯀ ꯑꯃꯨꯛ ꯎꯠꯈ꯭ꯔꯦꯀꯣ
ꯀꯔꯣꯅ
ꯑꯃꯨꯛ ꯀꯃꯥꯏ ꯃꯨꯠꯈ꯭ꯔꯦ
ꯑꯗꯨꯅꯦ ꯍꯥꯏꯗꯣ ꯃꯪꯗꯣ ꯑꯩ ꯍꯦꯛ ꯂꯥꯛꯑꯒ ꯐꯤꯔꯣꯜ ꯍꯣꯡꯗꯣꯛꯑꯦ ꯑꯗꯨꯒ ꯎꯝ ꯃꯩꯗ ꯊꯥꯡꯒꯠꯈ꯭ꯔꯒꯦ ꯍꯥꯏꯅ ꯆꯦꯡꯗꯣ ꯆꯥꯝꯕ ꯂꯣꯏꯔꯦ ꯑꯗꯨꯒ ꯊꯥꯡꯒꯠꯀꯦ ꯇꯧꯔꯒꯅꯦ
ꯎꯝ
ꯑꯩ ꯍꯧꯖꯤꯛ ꯑꯃꯨꯛ ꯒ꯭ꯌꯥꯁꯇ ꯊꯣꯛꯒꯦ ꯍꯥꯏꯅ ꯊꯣꯛꯂꯛꯑꯏ ꯆ ꯌꯥꯝ ꯀꯥꯏꯕ ꯑꯩꯗꯤ ꯌꯥꯝ ꯁꯥꯎꯅꯤꯡꯉꯦ ꯕꯕꯤꯔꯥꯅꯤ
ꯃꯩꯗꯣ ꯕꯦꯔꯥ ꯕꯦꯔꯥ ꯑꯣꯏꯕꯅꯦ
ꯅꯪꯒꯤꯗꯣ ꯊꯣꯡꯕ ꯂꯣꯏꯔꯕ꯭ꯔꯣ
ꯑꯥ ꯊꯣꯡꯗ꯭ꯔꯤꯌꯦ ꯏꯁꯤꯡ ꯍꯣꯡꯗ꯭ꯔꯤꯕ ꯍꯧꯖꯤ ꯍꯧꯖꯤꯛꯅ
ꯏꯁ ꯅꯪ ꯀꯩꯅꯣꯁꯨ ꯆꯠꯇꯦ ꯑꯗꯨꯒ ꯀꯔꯤꯒꯤ ꯌꯥꯝ ꯊꯦꯡꯕ꯭ꯔꯣ
ꯀꯔꯤ ꯍꯥꯏꯁꯦꯔꯥ ꯌꯥꯝ ꯁꯥꯕꯗꯣ ꯎꯝ ꯇꯨꯡ ꯐꯝꯂꯒ ꯂꯩꯕꯅꯤ
ꯃꯊꯟꯗꯒꯤ ꯅꯠꯇꯦ ꯁꯥꯕꯗꯣ
ꯑꯗꯨꯨꯁꯨ ꯂꯩꯩꯂ
ꯅꯗꯤ ꯅꯪ ꯀꯔꯤ ꯀꯔꯤ ꯇꯧꯔ ꯂꯩꯕ꯭ꯔꯣ ꯍꯥꯏꯕꯅꯦ
ꯑꯩ ꯀꯩꯁꯨ ꯇꯧꯗꯦ ꯐꯝꯂꯒ ꯂꯩꯕꯅꯦꯍ ꯁꯥꯕꯗ
ꯅꯠꯇꯦ ꯉꯁꯥꯏ ꯉꯁꯥꯏ ꯑꯩꯈꯣꯏ ꯆꯠꯈꯤꯕ ꯃꯇꯨꯡꯗ ꯅꯪ ꯀꯔꯤ ꯇꯧꯔ ꯂꯩꯕꯅꯦ ꯂꯩꯕ꯭ꯔꯥ ꯍꯥꯏꯕꯅꯦ ꯑꯗꯨꯝ ꯇꯨꯝꯃꯒ ꯂꯩꯕ꯭ꯔꯣꯃꯣ
ꯅꯠꯇꯦꯍꯦ ꯍꯧꯒꯠꯂꯦ ꯑꯗꯨ ꯑ ꯏꯔꯨꯅꯤꯡꯉꯥꯏꯧ ꯏꯔꯨꯅꯤꯡꯉꯥꯏ ꯇꯧꯕ ꯑꯗꯣ ꯂꯣꯏꯅꯃꯛ ꯆꯦꯟꯖ ꯀꯣ ꯏꯔꯨꯗꯦꯍꯦ
ꯏꯁ ꯀꯔꯤꯅꯣ ꯑꯩꯈꯣꯏ ꯄꯨꯡ ꯑꯃ ꯍꯦꯜꯂꯦ ꯆꯠꯄꯗꯣ ꯄꯨꯡ ꯑꯅꯤ ꯃꯈꯥꯏꯗꯒꯤ ꯆꯠꯄꯗꯣ ꯑꯍꯨꯝ ꯃꯈꯥꯏ ꯍꯧꯖꯤꯛ ꯃꯔꯤ ꯃꯈꯥꯏ ꯇꯥꯔꯦ ꯄꯨꯡ ꯑꯅꯤ ꯍꯦꯟꯈ꯭ꯔꯦ ꯑꯗꯨꯒ ꯍꯧꯖꯤꯛꯐꯥꯎ ꯏꯔꯨꯗ꯭ꯔꯤ ꯍꯥꯏ ꯅꯪ ꯍꯥꯏꯔꯛꯑꯣ ꯇꯥꯖꯒꯦ
ꯇꯧꯕꯗꯣ ꯍꯥꯏꯁꯤꯔ ꯌꯥꯝ ꯁꯥꯕꯒꯨꯝꯅ ꯑꯩ ꯏꯔꯨꯔꯗꯤ ꯉ ꯀꯔꯤ ꯍꯥꯏꯁꯤꯔꯣ ꯎꯝ ꯑꯩ ꯍꯥꯏꯕ ꯍꯥꯏꯗꯅꯦ ꯑꯃꯨꯛ ꯍꯣꯏ ꯑꯃꯨꯛ ꯁꯥꯒꯦ ꯍꯥꯏꯕ ꯑꯗꯨꯒꯤ ꯏꯔꯨꯗ꯭ꯔꯤ ꯍꯧꯖꯤꯛꯐꯥꯎ ꯐꯤ ꯐꯦꯅꯦ ꯍꯥꯥꯕꯔꯒꯂ ꯂꯩ ꯍꯧꯖꯤꯛꯐꯥꯎ ꯐꯤꯅꯩ ꯍꯥꯞꯔꯒ ꯐꯝꯕ ꯐꯝꯕ ꯅꯨꯡꯁꯤꯠ ꯨꯁꯤ ꯌꯁꯤꯄꯣ
ꯏꯔꯨꯁꯨ ꯏꯔꯨꯗ꯭ꯔꯤ ꯍꯥꯏ ꯆꯥꯛ ꯌꯦꯟꯁꯥꯡꯁꯨ ꯊꯣꯡꯗ꯭ꯔꯤ ꯍꯥꯏ ꯑꯗꯨ ꯑꯣꯏꯔꯗꯤ ꯅꯪ ꯀꯩꯗꯧꯔ ꯂꯩꯒꯦ ꯍꯥꯏꯕꯅꯤ ꯄꯣꯊꯥꯔ ꯂꯩꯕ꯭ꯔꯣ
ꯄꯣꯊꯥꯔ ꯂꯩꯕꯅꯦ
ꯐꯩꯀꯣ ꯃꯤ ꯃꯆꯥꯗꯤ ꯑꯩꯗꯤ ꯃꯅꯨꯡ ꯆꯪꯒꯦꯁꯨ ꯌꯥꯗ꯭ꯔꯦ ꯀꯩꯗꯧꯔꯅꯤ ꯑꯗꯨꯝ ꯉꯥꯏꯕ ꯇꯥꯔꯦꯗꯅ ꯑꯩꯉꯣꯟ ꯅꯠꯇꯦ ꯑꯩ ꯅꯪꯁꯨ ꯍꯥꯏꯔꯛꯑꯣ ꯀꯩꯗꯧꯔꯒꯦ
ꯀꯔꯤꯔꯣ ꯑꯩ ꯆꯥꯛ ꯑꯩ ꯆꯥꯛ ꯆꯥ ꯍꯥꯏꯅꯤꯡꯉꯥꯏ ꯂꯥꯛꯀꯦꯕꯣ ꯂꯥꯛꯀꯦ ꯀꯣ
ꯑꯗꯨ ꯀꯩ ꯌꯦꯟꯖꯥꯡ ꯄꯨꯔꯛꯀꯦ ꯍꯥꯏꯅꯣ ꯅꯪ
ꯑꯁ ꯅꯪꯅ ꯊꯣꯛꯀꯗꯧꯕꯅꯤꯅꯦ
ꯀꯔꯤ ꯊꯣꯡꯕꯤꯔꯣ ꯑꯗꯨꯗꯤ ꯁꯧꯈ꯭ꯔꯤ ꯅꯪꯁꯨ ꯀꯧꯔꯛꯇꯦ ꯑꯩꯉꯣꯟꯗ ꯈꯛꯇ ꯇꯥꯏꯅꯥꯔ ꯂꯩꯔꯦ ꯁꯤꯦ ꯁꯧ꯭ꯔꯤ ꯊꯣꯡ ꯍꯥꯏꯔꯣ ꯀꯩ ꯊꯣꯡꯕꯤꯌꯨ ꯍꯥꯏꯔꯣ
ꯑ ꯅ ꯅꯪꯒꯤ ꯅꯆꯟꯈꯣꯏ ꯆꯠꯄꯅꯤꯉꯥꯏ ꯂꯥꯛꯑꯣꯁꯨ ꯍꯥꯏ ꯁꯨ ꯍꯥꯏꯩꯔꯛꯇꯦ ꯀꯥꯎꯁꯨ ꯀꯥꯎꯔꯗꯦ
ꯑꯣ ꯆꯥꯕ ꯂꯥꯛꯑꯣ ꯑꯗꯨ ꯌꯦꯟꯁꯥꯡ ꯂꯩꯖꯗꯕꯗꯣ ꯑꯩꯅ ꯀꯧꯗꯕꯩ ꯋꯥꯅꯤ ꯏꯁ ꯌꯥꯔꯦ ꯀꯥꯏꯅ ꯑꯩꯈꯣꯏ ꯑꯍꯥꯎꯕ ꯆꯥꯕ ꯃꯇꯝꯗ ꯍꯥꯏꯔꯛꯀꯦ ꯍꯥꯎꯗꯗꯤ ꯑꯃꯨꯛ ꯏꯁꯀꯋꯥꯔꯒ ꯍꯥꯎꯇ ꯈꯣꯇꯤ
ꯑꯩꯈꯣꯏ ꯑꯩꯈꯣꯏ ꯑꯗꯨꯝ ꯑꯗꯨꯃꯥꯏꯅ ꯇꯧꯕ ꯍꯩꯇꯦ ꯀꯧ ꯀꯧꯔꯗꯤꯀꯣ ꯌꯥꯝ ꯍꯔꯥꯎꯋꯦ ꯍꯥꯏꯕ
ꯃꯣꯏꯗꯤ ꯆꯥꯛ ꯀꯧꯔꯒ ꯁꯤ ꯊꯣꯡꯕꯤꯌꯦ ꯁꯤ ꯍꯥꯎꯕ ꯍꯥꯎꯇꯕ ꯑꯦ
ꯍꯥꯎꯕ ꯍꯥꯎꯗꯕ ꯗꯔꯀꯥꯔ ꯂꯩꯇꯦꯀꯣ ꯑꯗꯨ ꯄꯪ ꯄꯪ ꯆꯥꯕꯅꯦ ꯑꯩꯈꯣꯏꯗꯤ
ꯑꯗꯨꯒꯤ ꯋꯥꯈꯜ ꯑꯗꯨꯒꯤ ꯋꯥꯈꯟꯗꯣ ꯂꯩꯔꯅꯤ ꯐꯔꯦꯅꯦ ꯑꯗꯣ ꯏꯃꯥ ꯎꯕ꯭ꯔꯥ ꯅ ꯅꯣꯏꯗ ꯊꯣꯛꯂꯛꯄ꯭ꯔꯥ
ꯅꯠꯇꯦ ꯑ ꯆꯥ꯭ꯔꯖ ꯀꯥꯔꯒ ꯍꯧꯖꯤꯛ ꯐꯥꯎ ꯂꯥꯛꯇꯦ
ꯅꯣꯏ ꯃꯥꯔꯣ
ꯍꯣꯏ
ꯅꯣꯏꯃꯥꯁꯨ ꯍꯧꯖꯤꯛꯐꯥꯎ ꯂꯥꯛ ꯑꯣ
ꯍꯣꯏ ꯀꯗꯥꯏꯗ ꯆꯠꯈ꯭ꯔꯕ ꯈꯪꯗꯦ
ꯑꯩꯈꯣꯏ ꯃꯥꯁꯨ ꯍꯧꯖꯤꯛ ꯐꯥꯎ ꯂꯥꯛꯇꯦ ꯑꯣ ꯃꯣꯏ ꯑꯥꯗ ꯀꯩꯅꯣ ꯈꯣꯏꯒꯤꯗꯣ ꯅꯣꯏꯒꯤ ꯎꯝ ꯀꯩꯅꯣ ꯅꯣꯏꯒꯤ ꯀꯥꯔꯤ ꯍꯥꯏꯕ꯭ꯔꯥ ꯑꯦ ꯅꯠꯇꯦ ꯅꯠꯇꯦ ꯑꯣ ꯉꯁꯥꯏ ꯍꯥꯏꯅꯕꯗꯣ ꯃꯃꯥꯡ ꯂꯩꯀꯥꯏꯒꯤꯗꯣ ꯑꯗꯨꯗ ꯆꯠꯄ ꯑꯣꯏꯔꯝꯒꯨꯅꯤ ꯑꯩꯁꯨ ꯎꯍꯧꯗꯕꯣ ꯀꯗꯥꯏꯗ ꯆꯠꯄꯣ
ꯃꯥ ꯃꯥꯅ ꯑꯩ ꯇꯨꯝꯕꯀꯥꯟꯗꯀꯣ ꯍꯧꯒꯠꯂꯣ ꯆꯥ ꯁꯦꯝꯃꯣ ꯍꯥꯏꯌꯦꯕ ꯑꯗꯣ ꯑꯩ ꯆꯥ ꯁꯦꯝ ꯑ ꯁꯦꯝꯗ꯭ꯔꯤꯕ ꯑꯗꯨꯒꯤ ꯍꯧꯖꯤꯛ ꯁꯦꯝꯕꯥ ꯃꯥ ꯆꯥꯛ ꯆꯥ꯭ꯔꯖ ꯀꯥꯔꯒ ꯂꯥꯛꯄꯗꯣ ꯂꯥꯛꯅꯤꯡꯉꯥꯏꯗꯣ
ꯑꯣ
ꯀꯥꯕ ꯂꯣꯏꯔꯒ ꯂꯥꯛꯔꯤꯗꯤ ꯑꯩ ꯆꯥ ꯄꯤꯊꯛꯀꯦ ꯍꯥꯏꯕ ꯑꯗꯣ ꯍꯧꯖꯤꯛꯐꯥꯎ ꯂꯥꯛꯇ꯭ꯔꯤ ꯆꯥꯗꯤ ꯁꯦꯝꯕ ꯂꯣꯏꯌꯦꯦ
ꯊꯛꯄꯥ ꯂꯥꯛꯑꯒꯦ ꯑꯗꯨꯗꯤ ꯑꯩ ꯊꯛꯄ ꯂꯥꯛ
ꯑꯁ ꯂꯥꯛꯑꯣꯅꯥꯀꯅꯥꯅ ꯂꯥꯛꯑꯣ ꯂꯥꯛꯀꯗꯣ ꯍꯥꯏꯕ
ꯑꯦ ꯂꯥꯛꯀꯅꯨꯗꯤ ꯍꯥꯏꯗꯦ ꯑꯗꯨ ꯂꯥꯛꯑꯣꯗꯤ ꯍꯥꯏꯔꯨꯗꯕ ꯑꯗꯨꯒꯤ ꯍꯪꯕꯩ ꯋꯥꯅꯦ
ꯅꯪꯒꯤ ꯌꯨꯝꯅꯤꯅ ꯑꯁꯤꯁꯨ
ꯅꯠꯇ ꯑꯆꯥꯄꯣꯠꯗꯤ ꯌꯥꯝ ꯆꯥꯏ ꯍꯥꯏꯅ ꯇꯥꯏꯗ
ꯑꯦ ꯀꯅꯥꯔꯥ
ꯅꯣꯏ ꯃꯥꯅ ꯆ ꯍꯥꯏ ꯍꯥꯏ ꯗꯨꯗꯤ ꯑꯁ ꯑꯩꯈꯣꯏꯒꯤ ꯆꯥꯛ ꯅꯣꯏ ꯃꯥꯅ ꯆꯩꯩꯌꯦ ꯍꯥꯏꯕꯗꯣ ꯃꯥꯆꯤꯟ ꯊꯤꯕ ꯍꯩꯕ꯭ꯔꯣ ꯅꯣꯏ ꯃꯥꯕꯨ ꯑꯩꯌꯥ ꯑꯩꯗꯤꯕꯨꯀꯣ ꯍꯧꯖꯤꯛ ꯀꯔꯤ ꯇꯧꯔ ꯂꯩꯗꯣꯏꯔꯥ ꯀꯔꯤ ꯄꯤꯔꯁꯤꯔꯥ ꯒ꯭ꯌꯥꯟ ꯇꯥꯅꯤ ꯑꯩꯈꯣꯏ ꯌꯨꯝꯗꯥ ꯃꯤ ꯂꯥꯛꯄꯁꯤꯡꯗꯣ ꯀꯥꯔꯤ ꯄꯤꯖꯥꯗꯣꯏꯅꯣ ꯈꯪꯗ꯭ꯔꯦ ꯑꯩ ꯀꯥꯔꯤꯁꯨ ꯄꯤꯖꯥꯅꯤꯡꯉꯥꯏ ꯂꯩꯇꯦ ꯆꯥ ꯁꯦꯝꯃꯤꯅꯦ ꯍꯧꯖꯤꯛ ꯆꯥ ꯊꯛꯂꯕꯣ ꯌꯥꯝ ꯁꯥꯏ ꯑꯗꯨꯗꯤ
ꯃꯥ ꯃꯣꯏꯒꯤ ꯃꯣꯏꯗꯤ ꯑ ꯎꯝ ꯍꯥꯏꯌꯣ
ꯑꯏꯪꯕ ꯊꯛꯅꯕꯁꯨ ꯀꯩꯅꯣ ꯂꯩꯇꯦ ꯑꯆꯥꯄꯣꯁꯨ ꯂꯩꯇ꯭ꯔꯦ ꯀꯔꯤ ꯄꯤꯖꯒꯅꯤ ꯆꯥ ꯑꯊꯨꯝꯕ ꯈꯛꯇꯪ ꯁꯦꯝꯃꯥꯒ ꯀꯥꯔꯤ ꯄꯤꯗꯣꯏꯅꯣ ꯈꯪꯗꯦ ꯑꯩ
ꯆꯥ ꯈꯛꯇ ꯄꯤꯔꯥꯗꯤ ꯌꯥꯔꯦꯗ ꯂꯩꯕ ꯀꯥꯟꯗ ꯑꯆꯥꯄꯣꯠ ꯣ ꯂꯩꯇ꯭ꯔꯗꯤ ꯎꯄꯥꯏꯣ
ꯑꯗꯨ ꯅꯨꯡꯉꯥꯏꯇꯦꯅ ꯁꯦꯝꯕ ꯂꯣꯏꯔꯣ ꯅꯪ ꯉꯁꯥꯏꯗ ꯍꯥꯏꯕ ꯌꯥꯗ꯭ꯔꯣ ꯆꯥ ꯁꯦꯝꯒꯦ ꯁꯦꯝꯦꯡꯕꯒꯤ
ꯑꯩ ꯃꯥ
ꯆꯥ ꯁꯦꯝꯃꯥꯒ ꯄꯤꯕꯤꯈ꯭ꯔꯣ ꯑꯗꯨꯃꯥꯏꯅ ꯍꯥꯏꯔꯛꯄ ꯌꯥꯕꯗꯣ ꯑꯩꯗꯤ
ꯑꯗꯨꯃꯥꯏꯅ ꯍꯥꯏꯔꯛ
ꯅꯪꯁꯨ ꯌꯥꯔꯦ ꯑꯩꯉꯣꯟꯗ ꯇꯥꯏꯅꯥꯔꯦ ꯍꯥꯏꯁꯤꯅꯦ ꯑꯃꯨꯛꯇ ꯇꯥꯏꯅꯔꯦ ꯍꯥꯏꯁꯤ ꯃꯤꯜꯂꯌꯨ ꯅꯪꯒꯤ ꯅꯪꯒꯤ ꯊꯕꯛ ꯍꯥꯟꯅ ꯇꯧꯔꯣ
ꯑꯩꯒꯤ ꯊꯕꯛ ꯑꯩꯒꯤ ꯊꯕꯛꯇꯤ ꯑꯗꯨꯝ ꯇꯧꯔꯥ ꯂꯩꯔꯦ ꯀꯩ
ꯉ ꯉꯥꯡꯔꯒ ꯀꯣ ꯍ ꯍꯣꯔꯦꯟ
ꯉꯥꯡꯁꯨ ꯉꯥꯡꯒꯗꯕ ꯇꯧꯁꯨ ꯇꯧꯒꯗꯕ
ꯑꯗꯨꯁꯨ
ꯊꯕꯛꯁꯨ ꯇꯧꯒꯗꯕ ꯑꯁ ꯆꯤꯅꯤꯁꯨ ꯆꯤꯅꯤꯗꯣ ꯑꯩꯈꯣꯏ ꯌꯨꯝ ꯃꯅꯥꯛꯀꯤꯗꯣ ꯑꯗꯨꯅ ꯅꯤꯔꯛꯄ ꯑꯗꯨꯒꯤ ꯄꯤꯈ꯭ꯔꯦ
ꯎꯝ
ꯆꯤꯅꯤ ꯂꯩꯇꯦ ꯍꯥꯏ ꯃꯣꯏ ꯑ ꯑꯩꯈꯣꯏꯒꯤ ꯎꯝ ꯏꯄꯨ ꯑꯩꯈꯣꯏꯒꯤ ꯏꯄꯨꯗꯣ ꯀꯔꯤ ꯆꯤꯅꯤ ꯌꯥꯝ ꯊꯛꯇꯕ ꯃꯥꯜ
ꯑꯣ ꯑꯗꯣ ꯂꯣꯏꯅꯃꯛ ꯄꯤꯈ꯭ꯔꯦ
ꯂꯣꯏꯅꯃꯛꯇꯤ ꯄꯤꯔꯤ ꯈꯔ ꯈꯔ ꯄꯤꯕꯤꯈꯤꯕꯗꯨꯅꯦ
ꯎ ꯍꯧꯖꯤꯛ ꯅꯨꯡꯁꯤꯠ ꯌꯥꯝ ꯅꯨꯡꯉꯥꯏꯀꯣ
ꯅꯨꯡꯉꯥꯏꯕ꯭ꯔꯣ ꯑꯩꯗꯤ ꯃꯄꯥꯟ ꯊꯣꯛꯇꯦ ꯑꯗꯨꯒꯤ ꯈꯪꯗ꯭ꯔꯦ
ꯑꯩ ꯃꯄꯥꯟꯗ ꯅꯨꯡꯁꯤꯠ ꯂꯥꯎꯔꯒ ꯂꯩ
ꯑꯦ ꯅꯨꯡꯁꯤꯤꯠ ꯆꯥꯔꯒ ꯂꯩꯕ꯭ꯔꯣ
ꯆꯥꯔꯒ ꯂꯩ ꯍ ꯆꯥ ꯑ ꯆꯥꯕ ꯂꯣꯏꯕ ꯀꯥꯟꯗ ꯀꯣ ꯍꯣꯔꯦꯟ ꯍꯣꯔꯦꯟ ꯍꯣꯔꯦꯟ ꯏꯔꯨꯒꯅꯤ
ꯑꯣ ꯑꯣ ꯑꯗꯨꯗꯤ ꯏꯪꯈ꯭ꯔꯅꯤ ꯑꯃꯨꯛ
ꯎꯝ ꯐꯩꯅ ꯑꯗꯨꯗꯤ ꯑ ꯉꯁꯥꯏꯗꯤꯀꯣ
ꯏꯪꯉꯣꯏꯗ꯭ꯔꯥ ꯍꯥꯏꯕꯅꯦ ꯑꯩꯅ ꯍꯥꯏꯕꯗꯤ
ꯏꯪꯒꯥꯅꯤ ꯍꯦ ꯍꯣꯔꯦꯟ ꯇꯨꯡꯗꯥꯅꯤꯡꯉꯥꯏ ꯑꯥ
ꯅꯠꯇꯦ ꯅꯪ ꯂꯥꯛꯀꯦ ꯍꯥꯏꯕ꯭ꯔꯣ ꯂꯥꯛꯑꯣ ꯍꯥꯏꯕ꯭ꯔꯣ
ꯂꯥꯛꯀꯦ ꯍꯥꯏꯔꯗꯤ ꯆꯥꯛ ꯊꯣꯡꯈ꯭ꯔꯥꯒꯦ ꯑꯗꯨ ꯏꯟ
ꯑꯩ ꯑꯩ ꯑꯩ ꯈꯛꯇ ꯅꯠꯇꯦꯍꯦ ꯑꯩꯒꯤ ꯏꯃꯥꯁꯨ ꯄꯨꯔꯛꯅꯤ ꯀꯩꯅꯣ
ꯑꯗꯣ ꯑꯩꯈꯣꯏꯗ ꯉꯥꯁꯤꯗꯤ ꯃꯤ ꯃꯤ ꯑꯃꯗꯤ ꯂꯩꯌꯦ
ꯀꯅꯥꯔꯣ
ꯆꯤꯡ ꯃꯊꯛꯀꯤ ꯃꯊꯛ
ꯑꯣ ꯑꯗꯨꯗꯤ ꯌꯥꯝ ꯐꯔꯦ ꯑ ꯍꯣꯔꯦꯟꯅ ꯂꯥꯛꯀꯦ ꯅꯣꯡꯃꯥ ꯅꯣꯡꯃꯥ ꯂꯥꯛꯀꯦ ꯍꯥꯏꯕ ꯉꯁꯤꯗꯤ ꯃꯤ ꯃꯤ ꯂꯩꯔꯗꯤ ꯌꯥꯔꯦ ꯍꯣꯏ
ꯎꯝ
ꯃꯥ ꯑꯁꯤꯗ ꯂꯩꯒꯦꯔꯣ ꯅꯪꯒꯤ ꯌꯨꯝꯗ
ꯉꯔꯥꯡꯗꯒꯤ ꯂꯥꯛꯄꯥꯅꯦ ꯉꯔꯥꯡ ꯂꯥꯛꯑꯦ ꯉꯥꯁꯤ
ꯎꯝ
ꯍꯌꯦꯡꯅꯦ ꯀꯩꯗꯧꯉꯩ ꯆꯠꯀꯗꯕ꯭ꯔꯥ ꯀ꯭ꯔꯤ ꯃꯣꯏ ꯂꯧ ꯂꯩꯕꯥꯗꯣ ꯂꯧ ꯂꯩ ꯂꯧ ꯂꯩꯌꯦ ꯃꯣꯏꯒꯤ ꯂꯧꯕꯨꯛ ꯂꯩꯌꯦ ꯑꯗꯨꯒꯤ ꯑꯃꯨꯛ ꯑꯥ ꯆꯤꯡ ꯑꯃꯨꯛ ꯀꯥꯕ ꯐꯔꯛ ꯇꯥꯏ ꯂꯦꯛꯄ ꯂꯥꯛꯄ ꯑꯩꯈꯣꯏꯗ ꯑꯁ ꯑꯩꯉꯣꯟꯗ ꯆꯪꯉꯛꯇ꯭ꯔꯤ
ꯅꯨꯄꯥꯔꯣ ꯅꯨꯄꯤꯔꯣ
ꯇꯧꯔꯝꯃꯥꯅꯤ ꯅꯨꯄꯥꯅꯦ ꯅꯨ ꯏꯇꯥ ꯑꯩꯈꯣꯏꯒꯤ ꯃꯥꯝꯃꯥꯅꯦ ꯃꯥꯝꯃꯥ
ꯑ ꯑꯗꯨꯔꯣ
ꯎꯝ ꯑꯗꯣ ꯑꯩꯅ ꯁꯤꯗ ꯂꯩ ꯍꯥꯏꯕꯗꯣ ꯃꯕꯥꯅꯤ ꯈꯪꯕꯅꯤꯅ ꯑꯁ ꯀꯔꯤꯒꯤꯅꯣ ꯑꯩꯈꯣꯏ ꯂꯥꯛꯑꯒ ꯆꯪꯂꯛꯇ꯭ꯔꯦꯅ ꯇꯧꯔꯝꯃꯅꯤ ꯊꯨꯔꯣ ꯊꯨꯔꯣ ꯁꯧꯔꯣꯁꯧꯔꯣ ꯁꯧꯔꯛꯑꯣ ꯅꯠꯇꯦ ꯅꯨꯡꯉꯥꯏꯇꯦ ꯍꯥꯏꯕ
ꯅꯪ ꯑꯩꯉꯣꯟꯗ ꯍꯥꯏꯕ ꯌꯥꯕ꯭ꯔꯣ ꯑꯩꯉꯣꯟꯗ ꯍꯥꯏ ꯍꯥꯏ ꯍꯥꯏꯔꯗꯤ ꯐꯒꯗꯕ ꯑꯩꯗꯤ ꯈꯪ
ꯆꯥꯗꯣ ꯐꯨꯠꯇ꯭ꯔꯦ ꯍꯥꯏꯕꯅꯦ ꯑꯩꯁꯨ ꯈꯪꯗꯦ ꯑꯗꯨ ꯆꯥꯗꯣ ꯆꯥꯗꯣ ꯐꯨꯠꯂꯦ ꯑꯗꯨꯒ ꯍꯣꯏ ꯀꯥꯏꯗꯦ ꯀꯥꯏꯗꯦ ꯁꯨꯡꯀꯥꯏ ꯀꯥꯏꯗꯦ
ꯀꯩꯁꯨ ꯀꯥꯏꯗꯦ ꯍꯣꯏ ꯍꯣꯏ
ꯍꯣꯏ ꯅꯪꯅ ꯍꯥꯏꯕ ꯆꯨꯝꯃꯤ ꯆꯨꯝꯃꯤ ꯑꯗꯣ ꯑꯆꯥꯄꯣꯠꯇꯣ ꯀꯗꯥꯏ ꯊꯝꯕ꯭ꯔꯥ ꯑꯃꯗꯤ ꯂꯩꯍꯧꯈꯤꯝꯅꯤ ꯏꯃꯥꯗꯣ ꯀꯗꯥꯏ ꯊꯝꯕ꯭ꯔꯥ ꯈꯪꯗꯦ ꯈꯣꯏꯗꯤ ꯑꯉꯥꯡꯁꯤꯡꯗꯣ ꯂꯥꯛꯑꯗꯤ
ꯎꯝ
ꯎꯔꯗꯤꯀꯣ ꯑꯃꯨꯛ ꯍꯜꯂꯔꯣꯏ ꯃꯣꯏꯗꯣ
ꯎꯝ
ꯄꯤꯗ꯭ꯔꯤꯐꯥꯎ ꯂꯩꯒꯅꯤ
ꯑꯗꯨ ꯀꯤꯗꯧꯉꯩ ꯆꯠ ꯆꯠ ꯅꯪ ꯆꯠꯀꯦꯔꯣ ꯀꯦꯟꯇꯤꯟꯗ
ꯑꯣ ꯑꯩ ꯍꯥꯏꯔꯛꯀꯦ ꯑꯩ ꯉꯁꯤ ꯀꯩꯅꯣ ꯇꯧꯒꯦꯕ ꯀꯣ ꯏꯅꯥꯎꯅꯨꯄꯤꯉꯣꯟꯗ ꯍꯥꯏꯕꯤꯌꯣ ꯍꯥꯏꯅ ꯍꯪꯕꯤꯌꯣ ꯍꯥꯏꯅꯀꯣ ꯍꯪꯒꯦ ꯑꯗꯨꯒ ꯑꯗꯨꯒꯤ ꯃꯇꯨꯡꯗ ꯍꯥꯏꯔꯛꯀꯦ꯫ ꯑꯗ ꯄꯩꯁꯥ ꯄꯨꯁꯦ ꯅꯪꯉꯣꯟꯗ ꯅꯪ ꯄꯩꯁꯥ
ꯄꯩꯁꯥꯔꯣ ꯑꯩꯒꯤ ꯑ ꯀꯦꯁꯇꯤ ꯂꯩꯇꯦ꯫ ꯄꯤꯗꯗꯤ ꯈꯖꯤꯛꯇꯪ ꯂꯩꯌꯦ꯫
ꯖꯤꯄꯦ ꯖꯤꯄꯦꯗꯗꯤ ꯌꯥꯝ ꯂꯩꯕ꯭ꯔꯣ ꯖꯤꯄꯦꯗ ꯇꯧꯒꯗꯕꯅꯦ ꯑꯗꯨꯗꯣ ꯐꯔꯦ ꯑꯗꯣ ꯑꯗꯣ ꯑꯩꯅ ꯍꯥꯏꯕꯗꯣ ꯄꯤꯔꯛꯀꯅꯤ ꯅꯠꯇ꯭ꯔꯣ ꯅꯪ ꯍꯥ
ꯍꯣꯏ ꯂꯩ ꯄꯤꯒꯦ ꯅꯪꯅ ꯍꯡꯒꯗꯤ ꯫ ꯅꯪꯅ ꯍꯪꯔꯤꯖꯦ ꯅꯪ ꯅꯪꯕꯨ ꯄꯤꯗ꯭ꯔꯗꯤ ꯀꯅꯥꯉꯣꯟꯗ ꯄꯤꯒꯅꯤ꯫
ꯍꯣꯏꯅꯦ ꯑꯗꯨꯅꯤꯅꯦ ꯑꯁ ꯌꯥꯝ ꯅꯨꯡꯁꯤꯌꯦ ꯏꯅꯥꯎꯄꯤꯁꯦ ꯑꯁ ꯈꯨꯠꯅꯨꯡ